ꯑꯣ ꯇꯥꯔꯦ ꯇꯥꯔꯦ ꯀꯩꯗꯧꯔꯝꯃꯤꯅꯣ
ꯐꯝꯃꯤ ꯃꯄꯥꯟꯗ
ꯎꯝ
ꯀꯩꯗꯧꯔꯝꯃꯤꯅꯣ ꯅꯪꯗꯤ
ꯑꯩ ꯍꯪꯆꯤꯠ ꯂꯥꯡꯉꯝꯅꯦ ꯍꯥꯏꯆꯦ ꯂꯥꯡꯉꯝꯃꯤꯌꯦ
ꯂꯥꯡꯉꯤꯕ
ꯍꯥꯥ ꯀꯩ ꯍꯥꯏꯅꯣ ꯇꯥꯗ꯭ꯔꯦ
ꯆꯞꯄ ꯌꯥꯝ
ꯅꯨꯉꯏꯌꯦ
ꯅꯦꯠꯋꯥꯛ ꯅꯨꯡꯉꯥꯏꯇꯦ
ꯑꯈꯣꯏ ꯍꯁꯦꯂꯗꯤꯦꯜꯂꯤ
ꯎꯅꯨꯡꯥꯏꯔꯤꯕ꯭ꯔꯣ
ꯅꯨꯡꯉꯥꯏꯌꯦ ꯅꯣꯏꯁꯨꯁ ꯅꯨꯡꯉꯥꯏꯕ ꯍꯥꯏꯔꯗꯤ ꯁꯤꯅꯔꯤꯁꯦ ꯍꯌꯦꯡ ꯊꯝꯕꯥꯜ ꯍꯦꯛ ꯎꯖꯤꯔꯣ ꯄꯨꯈ꯭ꯔꯤ ꯑꯆꯧꯕꯗ ꯃꯊꯏ ꯍꯦꯛꯄꯤꯒꯦꯌꯦ
ꯎ
ꯑꯩꯗꯤ ꯊꯝꯕꯥꯜ ꯍꯦꯛꯑꯒ ꯄꯥꯏꯕꯩꯗꯣ ꯑꯣꯏꯅꯤ ꯊꯝꯆꯦꯠꯁꯨ ꯄꯥꯜꯂꯕꯅꯦ ꯉꯔꯥꯡ ꯅꯨꯄꯥ ꯑꯃ ꯍꯦꯛꯑꯦꯕ ꯀꯨꯝꯊꯔꯒ ꯁ꯭ꯔꯣ ꯁ꯭ꯔꯣ ꯇꯧꯔꯛꯏꯗꯤ ꯀꯩꯅꯣꯅꯦꯅ ꯁꯨꯝ ꯌꯦꯡꯉꯦ ꯑꯗꯨꯒ ꯊꯣꯡꯅꯥꯎꯗ ꯊꯝꯕꯥꯜ ꯍꯦꯛꯄ ꯑꯣꯏ ꯂꯩꯔꯝꯃꯦ
ꯑꯣ
ꯇꯥꯏꯌꯦ
ꯈ ꯈꯪꯗꯦ ꯐꯤ ꯐꯥꯎꯔ ꯃꯤ ꯐꯥꯎꯔ ꯃꯣꯏꯁꯨ ꯈꯪꯗꯦ
ꯎꯝ ꯃꯊꯛꯇ ꯏꯁꯤꯡꯟ ꯊꯥꯗꯔꯦꯔꯥ ꯂꯧꯎꯈꯠꯀꯣꯅꯦ
ꯃꯨꯊꯛꯂꯦ
ꯃꯈꯥꯏꯁꯨ ꯈꯔ ꯈꯟꯕꯤꯌꯣ ꯅ
ꯃꯔꯝꯗ ꯄꯥꯏꯒꯗꯧ ꯏꯁꯤꯡꯗꯨꯁꯨ ꯎꯖꯥꯎꯁꯤꯒꯤ ꯃꯊꯛꯇ ꯕꯣꯝ ꯇꯨꯔꯑꯦ ꯑꯗꯨꯝ ꯆꯪꯉꯛꯑꯦ ꯑꯃꯟ ꯃꯔꯣꯜ ꯑꯃ ꯂꯣꯜꯂꯤ ꯁꯨꯗꯕ ꯋꯥ ꯉꯥꯛꯇ ꯏꯁ ꯁꯨ ꯃꯥꯜꯂꯦ ꯁꯥꯁꯨꯁꯨꯥꯏ ꯌꯥꯝ ꯄ꯭ꯔꯣꯛ ꯄ꯭ꯔꯣꯛ ꯆꯥꯛ ꯑꯦ
ꯃꯥꯗꯦ ꯍꯣꯏ ꯑꯩꯁꯤꯃ ꯄꯥꯟ
ꯀꯩꯅ ꯑꯟ ꯈꯪꯕꯅꯣꯗ ꯇꯨꯝꯃꯣ ꯑꯗꯨꯗ ꯀꯥꯡꯅ ꯌꯣꯝꯃ ꯊꯥꯡꯉꯒ ꯅꯣꯏ ꯍꯣꯁꯇꯦꯜ ꯊꯤꯜꯍꯜꯂꯛꯀꯦ ꯎꯝ
ꯀꯥꯡꯕꯨ ꯀꯔꯤꯅꯣ ꯐꯤꯅ ꯐꯩꯖꯨꯞꯅ ꯁꯨꯞꯆꯟꯈ꯭ꯔ ꯂꯣꯏꯔ
ꯏꯁ ꯅꯥꯀꯣꯡꯗ ꯕꯥꯏꯌꯑꯣꯂꯣꯅꯤꯌꯝ ꯄꯥꯔꯛ ꯍꯤꯡꯖꯤꯟꯖꯔꯁꯤꯟ
ꯒꯦ ꯒꯥ ꯒꯦ ꯒꯥ
ꯎꯝ ꯄ꯭ꯔꯤꯊꯤꯕꯤꯗ ꯏꯁꯩ ꯈ꯭ꯋꯥꯏ ꯍꯩꯕꯁꯦ ꯀꯥꯡꯅꯦ
ꯑꯁ ꯑꯩ ꯌꯥꯝ ꯀꯨꯏꯔꯕꯣꯏ ꯅꯤꯡ ꯃꯔꯤꯅꯥꯀꯤ ꯍ ꯅꯤꯁꯥ ꯁꯅꯧ ꯅꯤꯁꯥ ꯁꯅꯧ ꯅꯤꯁꯥ ꯁꯥꯟꯅꯗꯧꯕ ꯃꯇꯝꯗ ꯁꯥꯟꯅꯗꯦ
ꯅꯤꯡꯁꯥꯏ ꯋꯥꯔꯤꯗꯨ ꯇꯧꯔꯛꯀꯅꯨꯅꯦ ꯂꯥꯏꯔꯤꯛ ꯋꯥꯔꯤ ꯑꯣꯏꯅ ꯇꯧꯁꯤꯔꯣ
ꯀꯩ ꯍꯥꯏꯅꯣ
ꯑꯁꯦꯝꯕ
ꯀꯔꯤ
ꯇꯥꯠ
ꯎꯝ
ꯀꯩ ꯍꯥꯏꯅꯣ ꯇꯥꯗ꯭ꯔꯦ ꯀꯩ ꯍꯥꯏꯅꯣ ꯍꯜꯂꯣ ꯇꯥꯔꯕ
ꯇꯥꯗꯕ꯭ꯔꯣ
ꯇꯥꯔꯦ ꯇꯥꯔꯦ ꯅꯪ ꯍꯣꯁꯇꯦꯜꯗ ꯍꯪꯗꯣꯡ ꯑꯃ ꯆꯪꯉꯦ ꯃꯊꯪ ꯑꯦꯛꯖꯥꯝꯒꯤ ꯎꯝ ꯚꯤꯗꯤꯑꯣ ꯚꯤꯗꯤꯑꯣꯗꯩ ꯄꯥꯕ꯭ꯔꯅꯪ ꯇꯥꯕ꯭ꯔꯣ ꯚꯤꯛꯇꯣ ꯇꯥꯕ꯭ꯔꯣ ꯍꯜꯂꯣ ꯚꯤꯛꯇꯣ
ꯇꯥꯔꯕꯣ
ꯀꯩꯩꯅꯣ ꯇꯥꯕ꯭ꯔꯣ
ꯇꯥꯏ ꯇꯥꯏ ꯅꯪ ꯁꯔ ꯕꯤꯅꯣꯠꯀꯤꯅꯦ
ꯎꯝ ꯃꯤ ꯉꯥꯡꯉꯗꯤ ꯇꯥꯔꯝꯃꯅꯤ ꯅꯪ
ꯊꯣꯛꯂꯣ
ꯃꯤꯅ ꯇꯗꯕꯁꯨ ꯀꯩꯅꯣ ꯇꯥꯕ꯭ꯔꯣ ꯍꯜꯂꯣ ꯍꯜꯂꯣ ꯇꯥꯕ꯭ꯔꯣ
ꯇꯥꯏꯌꯦ ꯇꯥꯏꯌꯦ ꯇꯥꯏꯌꯦ
ꯅꯣꯏꯁꯤ ꯃꯃꯥꯡꯒꯤ ꯇꯨꯔꯦꯟꯁꯦ ꯀꯩꯇꯧꯔꯁꯤꯔꯣ ꯉꯥ ꯌꯣꯛꯑꯁꯤꯔꯣ ꯁꯦꯡꯇꯣꯛ ꯑꯒ
ꯏꯁ ꯇꯨꯔꯦꯟ ꯀꯥ ꯍꯥꯏꯌꯦ ꯗ꯭ꯔꯦꯟ ꯍꯥꯏꯌꯨ ꯏꯕꯦꯝꯃ
ꯗ꯭ꯔꯦꯟ ꯗ꯭ꯔꯦꯟꯖꯥꯎ ꯇꯥꯔꯦ ꯑꯗꯨꯗꯤ ꯅꯣꯏ ꯗ꯭ꯔꯦꯟ ꯖꯥꯎꯁꯦ ꯅꯥꯄꯤꯁꯦ ꯐꯖꯅ ꯁꯦꯡꯇꯣꯛ ꯑꯥ ꯉꯥ ꯌꯣꯛ ꯑꯁꯦ ꯉꯥ ꯀꯦꯖꯤ ꯀꯌꯥꯅ ꯌꯥꯅꯤ ꯁꯤ ꯅꯣꯏ ꯅꯥꯀꯟꯗ ꯍꯧꯔꯤꯕ ꯈꯣꯡꯅꯥꯡ ꯄꯥꯝꯕꯤꯁꯦ ꯆꯥꯎꯗꯤ ꯆꯥꯎꯋꯤꯍꯦ ꯑꯣꯈꯥꯛ ꯂꯤꯔꯝꯃꯅꯤ ꯑꯩꯈꯣꯏ ꯄꯣꯛꯇ꯭ꯔꯤꯀꯥꯟꯒꯤ ꯑꯣꯏꯔꯝꯒꯅꯤ